ꯑꯣ
ꯍꯜꯂꯣ
ꯆꯥꯛ ꯆꯥꯔꯔꯕꯕꯨ
ꯆꯥꯛ ꯆꯥꯗ꯭ꯔꯤꯗ ꯉꯁꯤꯗꯤ ꯆꯥꯛꯀ ꯂꯥꯝꯗ꯭ꯔꯦꯗ ꯃꯌꯥꯝ ꯃꯔꯤ ꯃꯔꯤ ꯃꯌꯥꯝ ꯆꯥꯁꯤꯟꯈ꯭ꯔꯦ ꯍꯦꯛ ꯌꯥꯍꯧꯔꯛꯄꯒ ꯀꯩꯅꯣ ꯀꯦꯛ ꯑꯃꯆꯦꯠ ꯑꯃ ꯍꯥꯟꯅ ꯆꯥꯥꯁꯟꯈ꯭ꯔꯦ ꯑꯗꯒꯤ ꯑꯗꯨ ꯍꯦꯛ ꯂꯣꯏꯔꯛꯄꯒ ꯍꯩꯅꯧ ꯃꯨꯟꯕꯗꯣ ꯃꯄꯨꯝ ꯑꯃꯃ ꯆꯥꯁꯤꯟꯦ ꯈꯟꯈ꯭ꯔꯦ ꯑꯗꯨꯒꯤ ꯑꯗꯨꯒꯤ ꯉꯥꯏꯍꯥꯛ ꯑꯃꯨꯛ ꯂꯩꯔꯛꯄꯒ ꯏꯄꯨꯡ ꯑꯗꯨꯁꯨ ꯃꯥꯏ ꯁꯥꯟꯅꯕꯒꯤ ꯍꯜꯂꯛꯄꯒꯤ ꯇꯥꯏꯃꯤꯡ ꯇꯥꯟꯖꯥ ꯊꯣꯛꯇꯅ ꯑꯃꯨꯛ ꯃꯥꯅ ꯄ꯭ꯔꯣꯇꯤꯟ ꯄꯥꯎꯗꯔꯅꯦ ꯑꯗꯒꯤ ꯂꯐꯣꯏꯅꯦ ꯑꯗꯩ ꯁꯦꯝ ꯀꯔꯤ ꯀꯔꯥ ꯃꯌꯥꯝ ꯍꯥꯞꯆꯤꯜꯂꯒ ꯑꯃꯨꯛ ꯀꯩꯅꯣ ꯑꯃꯨꯒ ꯍꯥꯏꯔꯒ ꯃꯣꯟ ꯇꯥꯍꯟꯕꯗꯣ ꯑꯗꯨ ꯑꯃꯨꯛ ꯊꯛꯑꯦ ꯒ꯭ꯂꯥꯁ ꯑꯃꯃꯨꯛ ꯑꯗꯨꯗ ꯂꯣꯏꯔꯛꯄꯗ ꯃꯤꯅꯤꯠ ꯃꯉꯥ ꯇꯔꯥꯃꯨꯛ ꯂꯩꯔꯀꯥꯟꯗ ꯑꯩꯅ ꯉꯁꯥꯏ ꯑꯌꯨꯛ ꯉꯟꯇꯥ ꯐꯨꯠꯄꯅꯦꯕ ꯇꯣꯔꯣꯕꯣꯠ ꯆꯝꯐꯨꯠ ꯑꯗꯨꯗꯣ ꯑꯩꯅ ꯀꯩꯅꯣ ꯄ꯭ꯔꯦꯁꯔ ꯀꯨꯀꯔ ꯃꯅꯨꯡꯗ ꯑꯗꯨꯝ ꯈꯣꯝꯖꯤꯜꯂ ꯑꯗꯨꯝ ꯊꯝꯕ ꯑꯗꯨꯗꯣ ꯍꯧꯖꯤꯛꯇ ꯑꯃꯨꯛ ꯍꯥꯡꯗꯣꯛꯑꯒ ꯇꯦꯡꯄꯣꯠ ꯑꯃꯃꯨꯛ ꯍꯥꯞꯄ ꯆꯥꯊꯩ ꯃꯇꯨꯡ ꯃꯉꯥ ꯇꯔꯨꯛ ꯑꯃꯨꯛ ꯄꯨꯛꯀ ꯄꯤꯛ ꯊꯜꯂꯦ ꯆꯥꯛ ꯈꯠꯂꯥꯑꯝ ꯇꯦꯡ ꯑꯁꯤꯗꯤ
ꯆꯥꯛ ꯆꯥꯗ꯭ꯔꯁꯨ ꯌꯥꯅꯤ ꯅꯠꯇ꯭ꯔꯒꯅ ꯌꯥꯝ ꯊꯦꯡꯅ ꯍꯣꯔꯦꯟ ꯄꯨꯡ ꯑꯃꯒꯤ ꯁ꯭ꯋꯥꯏꯗ ꯆꯥꯎꯋꯣ ꯑꯃ ꯈꯥꯏ ꯍꯜꯂꯛꯄ ꯑꯗꯨꯒ ꯀꯩꯅꯣ ꯇꯧꯔ ꯑꯩꯁꯨ ꯀꯩꯅꯣꯅꯦ ꯄꯔꯤꯈꯥꯗꯣ ꯉꯁꯤꯗꯤ ꯍꯧꯗꯣꯏꯅꯦꯕ ꯑꯣ ꯂꯥꯏꯔꯤꯛꯇꯣ ꯉꯔꯥꯡꯗꯒꯤꯩ ꯄꯥꯔꯛꯄꯗꯨꯅ ꯑꯗꯩ ꯉꯁꯥꯏꯁꯨ ꯑꯃꯨꯛ ꯄꯥꯔꯦ ꯋꯥꯔꯦ ꯉꯥꯏꯍꯥꯛꯇꯪ ꯁꯨꯝ ꯄꯣꯊꯥꯕ ꯑꯣꯏꯅ ꯄꯨꯡ ꯑꯃꯗꯩ ꯍꯧꯗꯣꯏꯅꯦꯕ ꯑꯗꯨꯒꯤ ꯉꯥꯏꯍꯥꯛꯇꯪ ꯁꯨꯝ ꯏꯔꯨꯖ ꯃꯥꯏꯊꯖ ꯂꯣꯏꯔꯦ ꯆꯥꯛ ꯏꯁꯤꯡ ꯆꯥꯊꯣꯛꯑꯒ ꯉꯥꯏꯍꯥꯛꯇꯪ ꯄꯣꯊꯥꯔꯝꯃꯤ ꯑꯗꯨ ꯆꯠꯂꯝꯗꯥꯏꯗ ꯂꯥꯏꯔꯤꯛ ꯔꯥꯎꯟ ꯑꯃꯨꯛ ꯖꯔ ꯂꯥꯎꯅ ꯌꯦꯡꯈꯤꯅꯤ ꯑꯗꯨꯒ ꯆꯠꯇꯣꯏꯅꯦ
ꯑꯗꯨꯅꯦ ꯑꯩꯗꯤ ꯅꯪꯒꯤ ꯄꯔꯤꯈꯥꯗꯣ ꯆꯠꯈ꯭ꯔꯕ ꯅꯤꯡꯗꯅꯅꯦ ꯅꯪꯒꯤ ꯄꯔꯤꯈꯥꯗꯣ ꯑꯩꯅ ꯀꯩꯅꯣꯁꯨ ꯑꯝꯇ ꯄꯤꯍꯧꯗ꯭ꯔꯦ ꯎꯝ ꯀꯩ ꯍꯥꯏꯅꯤ ꯊꯧꯖꯥꯟ ꯑꯣꯏꯖꯔꯣ ꯀꯥꯏꯅ ꯄꯤꯅꯤꯡꯕꯗꯣ ꯕꯣꯔ ꯄꯤꯒꯦ ꯇꯧꯕ ꯑꯗꯨꯗꯨꯒꯅꯦ ꯑꯩꯅ ꯃꯦꯁꯦꯁ ꯐꯥꯕꯅꯦ ꯑꯗꯨꯒꯅꯅ ꯃꯦꯁꯦꯁ ꯍꯠꯂꯛꯇꯦ ꯇ꯭ꯔꯣ ꯃꯥꯏꯁꯦ ꯆꯠꯈ꯭ꯔ ꯃꯥꯜꯂꯦꯁꯦ ꯄꯩꯈꯥꯁꯦ ꯍꯣꯔꯅ ꯍꯜꯂꯛꯑꯒ ꯋꯥꯔꯤ ꯑꯣꯏꯅ ꯂꯤꯔꯒꯦꯅ ꯇꯧꯔꯝꯃꯤꯅꯤ
ꯈꯔꯁꯨ ꯑꯗꯨꯝ ꯊꯧꯖꯥꯒꯤ ꯈꯦꯠ ꯍꯧꯖꯥꯜꯔꯦ ꯀꯩ ꯊꯥꯔꯛꯑꯣꯗ
ꯉꯁꯥꯏꯅ ꯑꯗꯨꯝ ꯚꯥꯞꯅ ꯁꯥꯔ ꯈꯤꯛꯊꯈ꯭ꯔꯕꯅꯤ
ꯎꯝ
ꯎꯝ
ꯑꯗꯨꯗꯤ ꯅꯣꯏꯒꯤꯗꯤ ꯄꯨꯡ ꯀꯌꯥꯗꯒꯤ ꯑꯣꯏ ꯇꯤꯅꯣ
ꯑꯩꯈꯣꯏꯁꯦ ꯄꯨꯡ ꯑꯃꯗꯒꯤ ꯍꯧꯗꯣꯏꯕ ꯄꯩꯈꯥ ꯑꯗꯨꯒ ꯀꯩꯅꯣꯅꯦ ꯈꯦꯠꯅꯩ ꯃꯇꯝ ꯇꯥꯏꯃꯤꯡꯁꯦ ꯑꯩꯈꯣꯏꯒꯤ ꯄꯨꯡ ꯑꯃꯗꯒꯤ ꯍꯧꯔꯒ ꯄꯨꯡ ꯑꯍꯨꯝꯗ ꯂꯣꯏꯕ ꯑꯗꯒꯤ ꯑꯅꯤꯗ ꯂꯣꯏꯕ ꯁꯨꯃꯥꯏꯅ ꯍꯥꯏꯕꯗꯤ ꯑꯩꯈꯣꯏꯒꯤꯁꯤ ꯑꯣꯏꯅꯅꯦ ꯑꯩꯈꯣꯏꯒꯤ ꯑꯣꯏꯅ ꯃꯥꯔ ꯅꯤꯐꯨꯒꯤꯅꯦꯕ ꯑꯗꯨꯒ ꯑꯇꯣꯞꯄꯒꯤꯅ ꯑꯇꯣꯞꯄꯒꯤꯅ ꯃꯣꯏꯒꯤꯅ ꯃꯥꯔꯛꯀꯩꯅꯣ ꯆꯥꯝꯃ ꯑꯣꯏꯔꯝꯒꯅꯤ ꯑꯩꯈꯣꯏꯅ ꯃꯥꯔ ꯐꯠ ꯃꯥꯔ ꯅꯤꯐꯨꯒꯤꯅꯤ ꯅꯛꯄ ꯃꯇꯝꯗ ꯀꯩꯁꯨ ꯀꯨꯏꯔꯣꯏꯗꯅ ꯀꯣꯏꯈꯤꯗ
ꯑꯣ ꯑꯗꯨꯗꯤ ꯄꯨꯡ ꯕꯥꯔꯣ ꯈꯔ ꯍꯦꯜꯂꯛꯄ ꯑꯗꯨꯋꯥꯏꯗ ꯆꯠꯄ ꯌꯥꯔꯅꯤ ꯀꯩꯒꯤꯅꯣꯗ ꯑꯍꯥꯟꯕ ꯇꯧꯕꯅꯤꯅ ꯑꯗꯨꯝ ꯃꯐꯝ ꯇꯥꯕ ꯇꯥꯔꯤꯕ ꯀꯥ ꯀꯔꯤ ꯀꯔꯥꯗꯨ ꯌꯦꯡꯊꯣꯛ ꯌꯦꯡꯁꯤꯟ ꯇꯧꯔꯛꯄꯗ ꯑꯗꯨꯝ ꯃꯇꯝ ꯑꯗꯨꯝ ꯍꯧꯈꯤꯕ ꯈꯪꯍꯧꯔꯤꯕ ꯑꯗꯨ ꯄꯩꯈꯥꯅꯤꯅ ꯇ ꯈꯤꯇꯪ ꯉꯥꯜꯂꯞꯅꯗꯤ ꯆꯠꯂꯨ
ꯃꯥꯅꯦ
ꯑꯗꯨꯗꯤ ꯆꯥꯛ ꯏꯁꯤꯡꯗꯤ
ꯆꯥꯏꯁꯤꯡ ꯆꯥꯔꯦ ꯉꯁꯤꯗꯣ ꯀꯩꯅꯣ ꯎꯝ ꯀꯣꯕꯤ ꯁꯥꯥꯛꯇꯣ ꯑꯗꯨ ꯇꯧꯔꯝꯃꯦ ꯑꯗꯨꯒ ꯎꯝ ꯍꯋꯥꯏꯖꯥꯔ ꯑꯃ ꯎ ꯃꯣꯔꯣꯛꯀ ꯃꯂꯝꯃꯤ ꯀꯩꯅꯣꯗꯤ ꯇꯧꯔꯝꯗ꯭ꯔꯦ ꯍꯥꯏꯕꯗꯤ ꯉꯁꯤꯁꯦ ꯇꯥꯡ ꯀꯩꯅꯣꯅꯤꯗꯅ ꯇꯥꯡ ꯑꯩꯈꯣꯏ ꯇꯥꯡ ꯀꯨꯟ ꯃꯉꯥ ꯑꯩꯈꯣꯏꯒꯤ ꯉꯁꯤ ꯀꯥꯗ ꯁꯤꯁꯨ ꯇꯥꯏ ꯑꯗꯨ ꯁꯒꯣꯜꯁꯦꯟ ꯅꯨ ꯃꯤꯁꯨ ꯇꯥꯕꯅꯤꯅ ꯑꯩꯈꯣꯏꯗꯤ ꯉꯥ ꯆꯥꯗꯕ ꯅꯨꯃꯤꯠ ꯃꯦꯔꯥꯃꯦꯁ ꯑꯣꯏꯕ ꯅꯨꯃꯤꯠ ꯑꯣꯏꯌꯦꯕꯀꯣ ꯑꯗꯨꯒꯤ ꯀꯩꯅꯣ ꯇꯧꯔꯦ ꯀꯣꯕꯤ ꯁꯥꯛ ꯑꯃꯒ ꯑꯂꯨ ꯃꯦꯇꯤꯃꯦꯠ ꯅꯠꯇ꯭ꯔꯦ ꯀꯩꯅꯣ ꯑꯣꯏꯅ ꯇꯧꯔꯦ ꯍꯋꯥꯏꯖꯥꯔꯃꯦꯠ ꯑꯃꯒ ꯑꯗꯨꯒ ꯆꯥꯔꯦ ꯄꯥꯐꯣꯔ ꯑꯃꯒ
ꯐꯔꯦ ꯐꯔꯦ ꯑꯗꯨ ꯌꯥꯝ ꯆꯥꯅꯩ ꯀꯩꯅꯣ ꯀꯣꯕꯤ ꯁꯥꯛꯀꯗꯨ ꯆꯥꯅꯤꯡꯉꯤ ꯀꯣꯕꯤ ꯁꯥꯛ ꯀꯣꯕꯤꯁꯦ ꯉꯔꯥꯡꯁꯨ ꯑꯩꯈꯣꯏ ꯏꯇꯩꯃꯅ ꯃꯄꯥꯝ ꯆꯠꯂꯨꯕꯗ ꯃꯆꯦ ꯃꯌ ꯆꯠꯂꯨꯕꯗ ꯀꯣꯕꯤ ꯐꯨꯟ ꯑꯆꯧꯕ ꯑꯃ ꯍꯥꯞꯄꯦ ꯍꯥꯟꯅꯁꯨ ꯂꯩꯔꯤ ꯑꯗꯣ ꯀꯩꯅꯣ ꯂꯩꯇ꯭ꯔꯀꯥꯟꯗꯅ ꯄꯨꯛꯆꯥꯥ ꯆꯥꯅꯤꯡꯉ ꯂꯩꯔꯀꯥꯟꯗꯅ ꯑꯃꯨꯛ ꯆꯥꯗꯦꯗ ꯇꯧꯔꯤ ꯉꯔꯥꯡꯕꯨꯗꯤ ꯑꯩ ꯑꯌꯨꯛꯇ ꯁꯤꯡꯖꯨ ꯈꯤꯇꯪ ꯁꯨꯔꯕꯨꯗꯤ ꯆꯥꯏꯌꯦꯕ ꯂꯩꯇ꯭ꯔꯀꯥꯟꯗꯗꯤꯀꯣ ꯑꯩꯅ ꯀꯣꯏꯊꯤ ꯊꯤꯗꯅꯤ ꯑꯩꯈꯣꯏꯒꯤ ꯂꯩꯔꯛ ꯈꯨꯂꯛꯁꯤꯗ ꯎ ꯑꯩꯈꯣꯏ ꯁꯨꯝ ꯄꯣꯠꯐꯝ ꯐꯝꯕ ꯂꯩꯌꯦꯕꯀꯣ ꯑꯗꯨꯗ ꯍꯪꯕꯁꯤꯗ ꯌꯥꯎꯗꯦꯗ ꯍꯥꯏꯗꯣꯏꯅꯦꯕ ꯆꯥꯅꯤꯡꯉꯀꯥꯟꯗꯅ ꯍꯧꯖꯤꯛ ꯂꯩꯔꯀꯥꯟꯗ ꯅꯪꯕꯨ ꯆꯥꯗ꯭ꯔꯦꯗ ꯇꯧꯔꯤꯁꯦ
ꯇꯧꯕꯅꯦ ꯄꯣꯠꯁꯦ ꯍꯦꯛ ꯂꯩꯔꯒꯅ ꯁꯨꯝ ꯊꯧꯋꯥ ꯁꯥꯖꯕ ꯂꯩꯇ꯭ꯔꯒꯅ ꯁꯨꯝ ꯆꯥꯅꯤꯡꯉꯛꯄ ꯑꯗꯨꯃꯥꯏꯅ ꯇꯧꯕꯁꯨ ꯑꯗꯨꯝ ꯃꯌꯥꯝ ꯌꯥꯎꯕꯅꯤ
ꯍꯣꯏꯣꯏ ꯊꯥꯏꯅꯒꯤ ꯄꯥꯎꯔꯥꯎ ꯂꯩꯕꯗꯣ ꯍꯩ ꯂꯩꯔ ꯊꯥꯡ ꯂꯩꯇ ꯊꯥꯡ ꯂꯩꯔ ꯍꯩ ꯂꯩꯇ ꯇꯧꯕꯗꯣ ꯑꯗꯨꯒꯤꯔ ꯀꯃꯟ ꯇ ꯑꯣꯏꯔꯁꯤ ꯑꯩꯊꯟꯗꯒꯤ ꯋꯥꯠꯅꯠꯇ ꯃꯤꯄꯨꯝ ꯈꯨꯗꯤꯡꯃꯛꯇ ꯊꯣꯛꯄꯣ ꯊꯧꯗꯣꯛ ꯉꯥꯛꯇ ꯑꯗꯨꯗ
ꯗꯤ ꯀꯩꯅꯣ ꯄꯔꯤꯈꯥꯒꯤꯗꯤ ꯀꯌꯥꯝ ꯀꯌꯥꯝꯗꯤ ꯄꯥꯥꯁꯜꯂꯕ
ꯄꯩꯈꯥꯒꯤꯁꯤꯔꯥ ꯑꯗꯨꯝ ꯑꯌꯥꯝꯕ ꯁꯔꯨꯛ ꯍꯪꯉꯛꯀꯗꯕ ꯑꯣꯖꯥꯅ ꯍꯥꯏꯐꯦꯠ ꯆꯥꯎꯔꯥꯛ ꯆꯥꯎꯔꯛꯄ ꯁꯤ ꯍꯪꯉꯛꯄ ꯍꯥꯏ ꯁꯤ ꯍꯪꯉꯛꯄ ꯍꯥꯏꯅ ꯃꯥꯅ ꯁꯨꯝ ꯑꯣꯖꯥꯅ ꯁꯨꯝ ꯇꯥꯛꯄ ꯈꯔꯗꯣ ꯑꯗꯨꯒꯤ ꯁꯔꯨꯛ ꯁꯦꯂꯦꯕꯁꯇ ꯌꯥꯎꯕ ꯄꯣꯠ ꯀꯩ ꯑꯗꯨꯝ ꯄꯥꯔꯦ ꯑꯗꯨꯒ ꯈꯪꯗ ꯈꯪꯗ꯭ꯔꯒꯅ ꯎꯄꯥꯏ ꯂꯩꯔꯒ ꯀꯩꯅꯣ ꯇꯧꯅꯤ ꯈꯔ ꯁꯤ ꯑꯗꯨꯝ ꯁꯥꯖꯟ ꯏꯅꯤ ꯑꯗꯨꯒ ꯈꯤꯇꯪ ꯑꯈꯪꯕ ꯃꯈꯩꯅ ꯂꯣꯏ ꯏꯕꯤꯗꯅꯤ ꯑꯗꯨꯣ ꯍꯥꯏꯐꯦꯠ ꯃꯤꯑꯣꯏꯕꯅꯤ ꯂꯥꯏꯃꯛꯇꯤ ꯅꯠꯇꯕꯅꯤꯅ ꯈꯪꯗꯕ ꯈꯤꯇꯪ ꯌꯥꯎꯔꯛꯑꯒꯁꯨ ꯑꯩꯈꯣꯏ ꯅꯛꯅ ꯐꯝꯃꯤꯟꯅꯕ ꯏꯃꯥꯟꯅꯕꯅ ꯏꯪꯒꯤꯠꯇ ꯇꯞꯅ ꯇꯞꯅ ꯁꯨꯝ ꯈꯔ ꯍꯝꯇꯣꯛ ꯍꯟꯖꯤꯟꯗꯤ ꯁꯨꯝ ꯌꯥꯏꯗꯅ ꯌꯥꯝ ꯂꯥꯡꯕ ꯅꯠꯇ꯭ꯔꯒꯁꯨ
ꯍꯣꯏ ꯐꯣꯏ
ꯑꯗꯨꯃꯥꯏꯅ ꯇꯧꯔ ꯂꯣꯏꯔꯦ ꯑꯗꯨꯕꯨ ꯑꯩꯈꯣꯏꯗꯤ ꯌꯥꯝ ꯂꯥꯛꯑꯦ ꯄꯥꯁ ꯃꯥꯔꯛꯅ ꯃꯥꯒꯤ ꯄꯥꯁ ꯇꯧꯒꯗꯕ ꯆꯥꯡꯅ ꯀꯩꯅꯣ ꯃꯥꯔꯛ ꯇꯔꯥꯒ ꯇꯔꯨꯛ ꯑꯣꯏꯗꯣꯏꯕ
ꯎꯝ ꯐꯔꯦ ꯐꯔꯦ ꯑꯗꯨꯝꯗ ꯂꯣꯏꯁꯤꯟꯖꯔꯗꯤ ꯐꯔꯅꯤꯅ
ꯁꯔꯨꯛꯅꯦꯕ ꯑꯗꯣ ꯑꯏꯕ ꯁꯔꯨꯛꯁꯦ ꯂꯣꯏꯔꯀꯥꯟꯗ ꯄꯨꯔꯥ ꯍꯛꯆꯥꯡ ꯑꯣꯏꯅ ꯑꯩꯈꯣꯏꯒꯤ ꯁꯥꯗꯧꯕ ꯆꯣꯡꯗꯧꯕ ꯐꯟꯗꯧꯕ ꯏꯁꯩ ꯁꯛ ꯇꯧꯕꯁꯤꯒꯤ ꯄ꯭ꯔꯥꯛꯇꯤꯀꯦꯜ ꯑꯃꯨꯛ ꯋꯥꯠꯂꯦ ꯑꯗꯨꯅ ꯃꯇꯝ ꯑꯃꯨꯛ ꯂꯄꯛꯈꯤꯅꯤ ꯄꯔꯦꯡꯕꯨꯗꯤ ꯑꯣꯏꯔꯛꯇꯣꯏꯅꯤ ꯑꯣꯏꯕꯕꯨꯗꯤ ꯑꯗ ꯄ꯭ꯔꯥꯛꯇꯤꯀꯦꯜꯒꯤ ꯁꯔꯨꯛꯁꯤꯅ ꯈꯔ ꯄꯨꯔꯥ ꯑꯏꯕꯒꯤ ꯊꯕꯛꯁꯦ ꯂꯣꯏꯔꯀꯥꯟꯗ ꯊꯤꯑꯣꯣꯔꯤꯒꯤ ꯁꯔꯨꯛꯁꯦ ꯂꯣꯏꯔꯀꯥꯟꯗ ꯇꯧꯗꯦꯕ
ꯑꯣ ꯐꯩꯅꯦ ꯑꯗꯨꯗꯤ ꯏꯁꯩ ꯁꯛꯄꯒꯤ ꯔꯥꯎꯟꯗꯨꯗꯁꯨ ꯌꯥꯎꯗꯣꯏꯅꯤꯅꯦ
ꯌꯥꯎꯗꯣꯔꯤꯕ ꯁꯛꯇꯣꯔꯤꯕꯅꯤ ꯑꯊꯣꯏ ꯑꯍꯦꯟ ꯇꯥꯟꯅꯗꯣꯔꯤꯕꯅꯤ ꯑ ꯃꯥꯛꯛꯁꯦ ꯑꯣꯖꯥꯅ ꯄꯤꯔꯛꯇꯣꯔꯤꯕꯅꯤ ꯑꯗꯩꯗꯤ ꯑꯩꯈꯣꯏꯗ ꯍꯦꯟꯕꯗ ꯌꯥꯝ ꯌꯥꯎꯔꯤꯌꯦ ꯑꯗꯨꯒ ꯑꯩꯗꯤ ꯑꯩꯈꯣꯏꯅ ꯇꯧꯗꯣꯏꯔꯤꯁꯤꯦ ꯆꯣꯂꯣꯝ ꯑꯃ ꯆꯣꯡꯉꯅꯤ ꯆꯣꯂꯣꯝ ꯍꯥꯏꯕꯗꯤ ꯏꯁꯩ ꯁꯛ ꯁꯛꯅ ꯑꯩꯈꯣꯏ ꯆꯣꯂꯣꯝꯒ ꯇꯧꯕꯗ ꯃꯔꯛꯇ ꯑꯗꯨꯒꯤ ꯑꯃ ꯂꯩꯔꯅꯤ ꯑꯃꯅ ꯏꯁꯩ ꯁꯛꯑꯅꯤ ꯁꯛꯍꯜꯂꯅꯤ ꯑꯗꯨꯒ ꯑꯃꯨꯛ ꯄꯨꯡꯁꯨ ꯑꯩꯈꯣꯏꯁꯦ ꯄꯨꯡ ꯌꯩꯗꯦꯗꯅ ꯏꯁꯥꯃꯛꯁꯦ ꯁꯕꯖꯦꯛꯇ ꯇꯝꯃꯕꯅꯤ ꯑꯩꯈꯣꯏꯁꯦ ꯄꯨꯡꯁꯨ ꯌꯩꯍꯟꯗꯣꯏꯅꯦ ꯍꯥꯏꯕ ꯀ꯭ꯂꯥꯁꯇ ꯇꯝꯕ ꯄꯣꯠꯇꯣ
ꯑꯗꯣ ꯍꯩꯗꯤ ꯈꯔꯗꯤ ꯍꯩꯕ ꯅꯠꯇ꯭ꯔꯣ
ꯍꯩ ꯄꯨꯔꯥ ꯄꯨꯡꯗꯤ ꯑꯩꯈꯣꯏꯒꯤ ꯗꯥꯏꯔꯦꯛ ꯑꯩꯈꯣꯏꯅ ꯑꯩꯒꯤ ꯁꯞꯖꯦꯛꯃꯛ ꯅꯠꯇꯕꯅꯤꯅ ꯈꯔ ꯑꯗꯨꯝ ꯃꯥꯒꯤ ꯁꯣꯏꯗ ꯌꯥꯗꯕ ꯀꯩꯅꯣ ꯄꯔꯤꯡ ꯑꯃ ꯍꯥꯏ ꯇꯥꯔꯦ ꯑꯗꯨꯝꯕꯗꯤ ꯍ ꯌꯥꯝꯅ ꯀꯨꯞꯁꯟꯕꯗꯨꯅ ꯄꯨꯡꯉꯩꯕ ꯃꯁꯦꯟ ꯃꯣꯏꯒꯤ ꯄꯨꯡꯗ ꯆꯪꯉꯛꯄ ꯃꯤꯒꯤ ꯑꯣꯏꯔꯅꯤ ꯑꯗꯣ ꯏꯁꯩꯒꯤꯗꯁꯨ ꯏꯁꯩꯒꯤꯗ ꯑꯩꯈꯣꯏꯅ ꯑꯃꯨꯛ ꯏꯁꯩꯁꯦ ꯑꯃꯨꯛ ꯈꯔ ꯃꯃꯨꯠ ꯇꯥꯅ ꯁꯛ ꯊꯣꯛꯣꯏꯕ ꯍꯥꯏꯕꯗꯤ ꯏꯁꯩꯒꯤ ꯂꯥꯏꯟꯗ ꯆꯪꯕꯅꯤꯅ ꯃꯥ ꯃꯥꯏ ꯂꯥꯏꯟꯗꯣ ꯑꯇꯩꯁꯤꯗꯤ ꯑꯩꯈꯣꯏꯒꯤ ꯑꯦꯂꯦꯛꯇꯤꯞ ꯏꯂꯦꯛꯇꯤꯛ ꯑꯣꯏꯕꯣꯏꯅꯦꯕ ꯑꯩꯈꯣꯏꯒꯤ ꯏꯁꯩꯁꯤꯅ ꯑꯗꯨꯒ ꯀꯣꯔꯗꯅ ꯀꯩꯅꯣꯁꯦ ꯑꯣꯏꯗꯣꯏꯕ ꯄꯨꯡꯁꯨꯦ ꯑꯣꯏꯗꯣꯏꯕ ꯄꯨꯡ ꯑꯗꯨꯃꯥꯏꯅ ꯇꯧꯋꯦ ꯑꯗꯣ ꯁꯤꯒꯤꯁꯤꯗꯤ ꯍꯥꯏꯐꯦꯠ ꯈꯤꯇꯪ ꯈꯔ ꯂꯩꯈꯔꯦ ꯍꯥꯏꯕꯗꯤ ꯁꯤꯒꯤ ꯂꯥꯏꯟ ꯆꯪꯗꯕ ꯃꯤꯅꯗꯤ ꯈꯤꯇꯪ ꯀꯩꯅꯣ ꯇꯧꯔꯅꯤ ꯍꯥꯏꯕ ꯚꯥꯞꯁꯦ ꯚ ꯇꯥꯔꯒ ꯈꯪꯉꯒꯁꯨ ꯀꯥꯏꯅ
ꯃꯃꯨꯠ ꯇꯥꯕꯗꯤ ꯌꯧꯔꯔꯣꯏꯕ ꯍ ꯍꯣꯏ ꯑꯗꯨꯗꯅꯦꯦ
ꯀꯩꯅꯣꯒ ꯆꯞ ꯃꯥꯟꯅꯩꯁꯦ ꯂꯖꯤꯀꯥ ꯖꯦꯅꯔꯦꯜ ꯂꯥꯏꯟꯒ ꯆꯞ ꯃꯥꯟꯅꯩꯈ ꯂꯥꯏꯔꯤꯛ ꯇꯝꯕ ꯃꯍꯩ ꯃꯁꯤꯡꯁꯦ ꯁꯤ ꯆꯃꯟ
ꯃꯥꯟꯅꯗꯗꯤ ꯀꯩꯅꯣ ꯍꯤꯔꯝ ꯈꯨꯗꯤꯡꯃꯛꯇ ꯂꯥꯏꯔꯤꯛꯀꯤ ꯃꯇꯥꯡꯗ ꯂꯣꯏ ꯃꯥꯟꯅꯗꯣꯏꯅꯤ ꯍꯣꯏ ꯃꯥꯒꯤ ꯑꯣ ꯁꯖꯦꯛꯛꯇ ꯃꯛꯇ ꯃꯦ
ꯑ ꯎꯝ ꯍꯌꯦꯡꯁꯤꯅ ꯁꯨꯇꯤ ꯍꯌꯦꯡꯁꯤꯅ ꯇꯤ ꯑꯃꯨꯛ ꯂꯩꯔꯦ ꯍꯥꯏꯕꯗꯤ ꯃꯔꯛꯇ ꯃꯣꯏꯒꯤ ꯑꯇꯣꯞꯄꯒꯤ ꯑꯃꯨꯛ ꯄꯩꯈꯥ ꯂꯩꯕ ꯃꯥꯜꯂꯦ ꯑꯩꯈꯣꯏꯅ ꯍꯌꯦꯡꯁꯦ ꯑꯃꯨꯛ ꯄꯩꯈꯥ ꯍꯌꯦꯡꯁꯦ ꯑꯃꯨꯛ ꯂꯦꯞꯄꯅꯤ ꯑꯗꯨꯒ ꯇꯥꯡ ꯀꯨꯟꯇꯔꯦꯠꯁꯦ ꯑꯃꯨꯛ ꯇꯧꯔꯅꯤ ꯑꯗꯨꯒ ꯇꯥꯡ ꯀꯨꯟꯅꯤꯄꯥꯟꯕꯨꯗꯤ ꯅꯣꯡꯃꯥꯏꯖꯤꯡ ꯇꯥꯖꯔꯦꯅ ꯑꯩꯃ ꯅꯣꯡꯃꯥꯏꯖꯤꯡꯁꯤ ꯀꯩꯅꯣꯝ ꯍꯥꯏꯔꯤꯌꯦ ꯀꯦꯂꯦꯟꯗꯔꯗ ꯃꯍꯥꯗꯦꯕ ꯂꯥꯜꯍꯧꯌꯦ ꯅꯠꯇꯦ ꯃꯍꯥꯗꯦꯕ ꯂꯥꯜꯍꯧ ꯀꯠꯄ ꯍꯥꯏꯌꯦ ꯂꯥꯏꯍꯧ ꯍꯥꯏꯕ ꯂꯥꯜꯍꯧ ꯍꯥꯏꯕ ꯃꯍꯥꯗꯦꯕꯗ ꯂꯥꯏꯍꯥꯎ ꯀꯠꯄꯗꯤ ꯈꯪꯉꯦ ꯑꯗꯨꯒ ꯃꯍꯥꯗꯦꯕꯗ ꯂꯥꯜꯍꯧ ꯀꯠꯄ ꯑꯗꯨꯗꯤ ꯇꯥꯗ꯭ꯔꯤ ꯇꯥꯔꯕ
ꯂꯩꯍꯥꯎ ꯍꯥꯏꯕ ꯑꯣꯏꯔꯝꯅꯤ ꯃꯣꯏꯒꯤ ꯕꯅꯥ ꯂꯥꯟꯕ ꯑꯣꯏ ꯖꯥꯠꯂꯣ
ꯑꯣ ꯃꯥꯅꯦ ꯃꯥꯅꯦ ꯅꯠꯇꯦ ꯑꯁ ꯂꯩꯍꯥꯎ ꯍꯥꯏꯗꯣꯏꯔꯦ ꯁꯤꯒꯤ ꯕꯅꯥꯟꯁꯤ ꯌꯦꯡꯉꯨꯀꯣ ꯃꯣꯏꯒꯤ ꯑꯁ ꯑꯦꯜ ꯑꯦ ꯑꯦꯜ ꯑꯩꯁ ꯑꯣ ꯌꯨ ꯎꯏ ꯂꯥꯜꯍꯧꯕꯅ
ꯆ ꯍꯅ ꯍꯥꯏꯔꯦ ꯑꯗꯨ ꯀꯤꯤꯁ
ꯑꯁꯣꯏꯕ ꯂꯩꯍꯥꯎ ꯍꯥꯏꯕ
ꯂꯥꯏꯍꯥꯎ ꯍꯥꯏꯗꯣꯔꯛꯑꯝꯒꯅꯤ ꯃꯣꯏꯒꯤ ꯎ ꯀꯩꯅꯣ ꯇꯧꯕꯗꯣ ꯁꯣꯏꯔꯛꯄ ꯀꯣꯏꯔꯝꯒꯅꯤꯌꯦ ꯅꯝꯕꯗꯣ ꯁꯣꯏꯔꯛꯄ ꯑꯣꯏꯔꯝꯒꯅꯦꯕ ꯍꯣꯏꯗ ꯃꯣꯏꯁꯨ ꯂꯥꯏꯃꯛ ꯅꯠꯇꯕꯅꯤꯅ ꯈꯔ ꯑꯁꯣꯏ ꯑꯉꯥꯛ ꯉꯥꯛꯅꯗ꯭ꯔꯗꯤ ꯀꯩꯅꯣ
ꯎꯝ ꯑꯗꯨꯅꯤ ꯇꯧꯔꯤꯁꯦ ꯑꯗꯣ ꯀꯩꯅꯣꯗꯤ ꯉꯁꯤ ꯑꯌꯨꯛ ꯊꯕꯛ ꯁꯨꯕ ꯃꯤ ꯂꯥꯛꯄ꯭ꯔꯣ ꯂꯥꯛꯇꯕ꯭ꯔꯣ
ꯉꯁꯤ ꯑꯌꯨꯛꯇꯣ ꯃꯣꯏꯒꯤ ꯊꯕꯛ ꯁꯨꯕꯗꯣ ꯅꯨꯄꯥ ꯑꯃꯈꯛ ꯂꯥꯛꯑꯝꯃꯦꯕꯀꯣ ꯑꯗꯨꯒ ꯃꯣꯏ ꯃꯁꯦꯟꯁꯦ ꯑꯩꯈꯣꯏꯒꯤ ꯊꯕꯛ ꯁꯨꯃꯤꯟꯅꯕ ꯃꯁꯦꯟꯁꯦ ꯃꯣꯏ ꯄꯩꯁꯥꯒꯤ ꯃꯇꯥꯡꯗ ꯈꯤꯇꯪ ꯆꯌꯦꯠ ꯈꯌꯦꯠꯅꯕ ꯂꯩꯕꯖꯠꯅꯦꯕꯀꯣ ꯊꯕꯛ ꯄꯨꯁꯜꯂꯛꯑꯦ ꯊꯕꯛ ꯂꯧꯔꯤꯕ ꯅꯨꯄꯥꯗꯨꯅ ꯄꯩꯁꯥ ꯈꯤꯇꯪ ꯃꯥꯅ ꯂꯨꯄꯥ ꯂꯤꯁꯤꯡ ꯑꯃ ꯍꯦꯟꯅ ꯂꯧꯕꯒꯤ ꯃꯣꯏꯁꯦ ꯃꯅꯨꯡꯗ ꯅꯨꯡꯉꯥꯏꯅꯗꯕ ꯂꯩꯕ ꯃꯥꯜꯂꯦꯕ ꯑꯗꯨꯒꯤ ꯁꯨꯗꯅ ꯃꯣꯏ ꯑꯃꯈꯛ ꯂꯥꯛꯑꯦ ꯑꯗꯣ ꯁꯨꯃꯥꯏ ꯁꯨꯃꯥꯏꯅ ꯇꯧꯋꯤ ꯋꯥꯔꯤꯗꯣ ꯅꯃꯥꯡꯗ ꯐꯖꯅ ꯃꯔꯤꯛ ꯆꯨꯝꯅ ꯂꯤꯔꯝꯃꯦ ꯋꯥꯔꯤꯗꯣ ꯁꯥꯡꯅ ꯑꯗꯣ ꯍꯣꯔꯦꯟ ꯅꯨꯡꯊꯤꯟꯗꯣ ꯁꯨꯃꯥꯏꯅ ꯇꯧꯗꯅ ꯑꯩ ꯑꯉꯥꯡꯁꯤꯡ ꯈꯔ ꯅꯅꯤꯦꯛꯑꯒ ꯁꯣꯏꯗꯅ ꯂꯥꯛꯑꯒꯦ ꯃꯁꯤꯗꯤ ꯑꯩ ꯁꯨꯡꯁꯣꯏ ꯁꯣꯏꯗꯅ ꯂꯥꯛꯑꯅꯤ ꯈꯣꯠꯂꯅꯤ ꯑꯗꯨꯃꯥꯏꯅ ꯇꯧꯔꯒ ꯋꯥꯔꯤꯗꯣ ꯁꯥꯔꯝꯃꯤ ꯑꯩꯈꯣꯏꯗꯁꯨ ꯑꯩꯈꯣꯏꯗꯁꯨ ꯅꯨꯡꯉꯥꯏꯇ꯭ꯔꯦꯕ ꯑꯗꯨ ꯍꯥꯏꯕꯗꯤ ꯀꯩꯒꯤꯅꯣ ꯍꯥꯏꯕꯀꯥꯟꯗ ꯊꯕꯛꯇꯣ ꯈꯤꯇꯪ ꯊꯨꯅ ꯌꯥꯡꯁꯟꯅꯕ ꯍꯥꯏꯅ ꯇꯧꯔꯒ ꯃꯣꯏꯅꯁꯨ ꯑꯃꯨꯛ ꯑꯩꯈꯣꯏꯗ ꯃꯣꯏ ꯃꯁꯦꯟ ꯅꯨꯡꯉꯥꯏꯅꯗꯕꯒꯤ ꯄꯣꯠꯇꯨꯅ ꯃꯔꯝ ꯑꯣꯏꯔ ꯀꯥꯟꯗ ꯑꯃꯨꯛꯁꯨ ꯊꯕꯛꯇꯣ ꯊꯤꯟꯊꯍꯜ ꯂꯩꯔꯦꯗꯅ ꯑꯗꯗꯒꯤ ꯅꯣꯡ ꯆꯤꯡ ꯇꯥꯕꯒꯤ ꯃꯇꯝꯒ ꯑꯣꯏꯕꯅꯤꯅ ꯍꯥꯡꯉꯤꯉꯩꯗꯨꯁꯨ ꯈꯔꯁꯨ ꯇꯧꯍꯟꯅꯤꯡꯗꯅꯀꯣ ꯑꯗꯨꯒꯤꯅꯦ ꯈꯪꯗꯦ ꯑꯩꯈꯣꯏꯅ ꯇꯧꯔꯨꯕ ꯊꯕꯛꯁꯦꯗꯥꯎꯁꯦ ꯈꯛ ꯌꯥꯗꯦꯅꯅꯦ ꯑꯩꯈꯣꯏ ꯏꯁꯥ ꯑꯩꯈꯣꯏꯁꯨ ꯑꯩꯈꯣꯏꯗꯥꯁꯨ ꯁꯨꯝ ꯋꯥꯔꯧꯖꯔꯏ ꯃꯇꯨꯡꯗ ꯑꯩꯁꯦ ꯀꯩꯗꯧꯔꯕꯅꯣ ꯈꯪꯗꯦ ꯑꯁꯨꯛ ꯌꯥꯝꯅ ꯗꯥꯎ ꯌꯥꯗꯕꯁꯦꯕꯨ ꯇꯔꯨ ꯇꯔꯨ ꯈꯨꯗꯤꯡꯃꯛꯇ ꯑꯗꯨꯝ ꯄꯜꯂꯒ ꯂꯩꯕꯗꯨ ꯇꯧꯕ ꯑꯗꯨꯅꯦ ꯇꯧꯔꯤ ꯀꯔꯤ ꯍꯥꯏꯗꯣꯏꯅꯣ ꯈꯪꯗ꯭ꯔꯦ
ꯑꯗꯨ ꯀꯅꯣ ꯇꯧ ꯁꯨꯝ ꯇꯧꯔꯨꯕꯗ ꯁꯨꯝ ꯑꯗꯨꯃꯥꯏꯅ ꯁꯨꯝ ꯑꯄꯟꯕ ꯑꯌꯦꯛꯠꯄ ꯁꯨꯝ ꯂꯩꯕꯗꯣ ꯎꯝ ꯍꯥꯏꯕꯤ ꯂꯥꯏꯇꯤꯟ ꯈꯣꯏꯔꯝꯕ ꯈꯣꯠꯂꯝꯕ ꯑꯗꯩ ꯁꯨꯝ ꯗꯁꯥ ꯂꯥꯡꯒꯜ ꯄꯥꯡꯗꯕ ꯂꯩꯕꯗꯣ ꯑꯗꯨꯝꯕꯁꯨ ꯌꯦꯟꯊꯣꯛꯑꯣ ꯃꯔꯛꯇ
ꯑꯗꯣ ꯀꯣꯊꯤ ꯌꯦꯡꯕꯗꯕꯨꯗꯤ ꯂꯥꯏꯠꯇꯤꯟ ꯀꯩꯅꯣ ꯑꯩꯈꯣꯏꯒꯤ ꯊꯥꯡꯁꯤꯒꯤ ꯂꯥꯏꯠ ꯑꯝꯇ ꯈꯣꯏꯔꯝ ꯊꯣꯛꯄꯤꯌꯣꯅ ꯍꯥꯏꯔꯛꯄꯅꯦꯕ ꯗ ꯍꯥꯟꯗꯛꯀꯤ ꯂꯥꯛ ꯊꯥꯡꯖꯁꯤꯗ ꯈꯣꯏꯔꯝꯅꯕ ꯍꯥꯏꯅ ꯈꯟꯅꯔꯤꯅꯤ ꯍꯥꯏꯕꯗꯤ ꯁꯨꯝ ꯌꯦꯠꯂꯒ ꯁꯨꯝ ꯂꯩꯕꯗꯣ ꯁꯨꯝ ꯃꯣꯏꯅ ꯈꯣꯏꯔꯝ ꯊꯣꯛꯑ ꯍꯥꯏꯔꯤꯕꯅꯤꯅ ꯑꯗꯨ ꯈꯣꯏꯔꯝ ꯊꯣꯛꯑꯒ ꯐꯔꯛꯄꯁꯨ ꯌꯥꯏꯗꯅ ꯋꯥꯈꯜꯗꯁꯨ ꯈꯣꯏꯔꯝꯃꯣ ꯍꯥꯏꯔꯒ ꯈꯣꯏꯔꯝꯗꯕꯒꯤ ꯑꯃꯈꯛ ꯂꯩꯕꯗꯣ ꯏꯁꯥꯗꯨꯁꯨ ꯑꯩꯈꯣꯏꯒꯤ ꯀꯩ ꯍꯥꯏꯅꯤ ꯆꯤꯡꯅꯕꯣꯏ ꯀꯩꯔꯤꯕꯣꯏ ꯑꯗꯒꯤ ꯒꯤ ꯆꯔꯥꯛ ꯆꯥꯍꯤꯡꯅꯔ ꯂꯩꯕ ꯄꯣꯠꯇꯨ ꯑꯣꯏꯗꯅꯀꯣ ꯀꯗꯔꯤ
ꯀꯣꯂꯣꯝꯁꯦ ꯀꯩꯅꯣꯅ ꯂꯣꯏ ꯍꯩꯗꯣꯛꯏꯅꯦ ꯈꯥꯎꯗꯣ ꯂꯣꯏ ꯇꯥꯔꯒ ꯗꯥꯛꯇꯣ ꯀꯩꯅꯣ ꯇꯧꯒꯦ ꯑꯩ ꯑꯃꯨꯛ ꯊꯝꯒꯦ ꯑꯗꯨꯒ ꯑꯃꯨꯛ ꯐꯥꯎꯅꯁꯤ ꯁꯤ ꯑꯇ ꯈꯨꯝꯒꯠꯈꯤꯒꯦ
ꯍꯣꯏ ꯍꯣꯏ ꯍꯣꯏ ꯎꯝ ꯊꯝꯃꯣ ꯊꯝꯃꯣ